ꯑꯣ
ꯍꯜꯂꯣ
ꯍꯜꯂꯣ
ꯑꯣ ꯁꯤ ꯏꯅꯥꯎ ꯃꯉꯥꯜ ꯅꯠꯇ꯭ꯔꯣ
ꯃꯥꯅꯦ ꯏꯌꯥꯝꯕ ꯀꯃꯥꯏ ꯀꯃꯥꯏꯅ ꯇꯧꯔꯤꯒꯦꯅ ꯄꯥꯎ ꯐꯥꯎꯔꯛꯄꯅꯤꯅꯦ
ꯑꯣ ꯅꯨꯡꯉꯥꯏꯔꯤ ꯍꯥꯏꯇꯥꯔꯅꯦꯅꯅꯦ ꯑꯁ ꯍꯧꯖꯤꯛꯀꯥꯟꯁꯦ ꯑꯁ ꯍꯟꯗꯛꯇꯤ ꯑꯌꯥꯝꯕꯁꯨ ꯋꯥꯔꯜ ꯀꯞ ꯃꯌꯥꯅꯦꯅ ꯕꯣꯟ ꯌꯦꯡꯕꯗ ꯌꯦꯡꯕꯗ ꯑꯍꯤꯡ ꯅꯨꯡꯊꯤꯟ ꯇꯨꯝꯕ ꯆꯥꯕ ꯅꯥꯏꯗ꯭ꯔꯦ ꯍꯟꯗꯛ ꯃꯇꯥꯡꯁꯦ ꯑꯗꯨꯅ ꯅꯪꯅ ꯀꯣꯜ ꯇꯧꯔꯃꯤ ꯇꯨꯝꯃꯝꯃꯤꯅꯦ ꯑꯩ ꯀꯟꯅꯗ ꯍꯧꯖꯤꯛꯇꯤ ꯍꯌꯦꯡ ꯉꯁꯤꯁꯨ ꯑꯃꯨꯛ ꯍꯣꯔꯦꯟ ꯅꯨꯡꯗꯥꯡꯁꯨ ꯑꯃꯨꯛ ꯕꯣꯜ ꯂꯩ ꯇꯧꯔꯤꯁꯦ ꯑꯁ ꯇꯨꯝꯕ ꯆꯥꯕ ꯅꯪꯕꯨ ꯀꯃꯥꯏ ꯇꯧꯔꯤꯒꯦ ꯅꯨꯡꯉꯥꯏꯔꯤꯕ꯭ꯔꯣ
ꯑꯗꯨꯝ ꯅꯨꯡꯉꯥꯏꯔꯦ ꯍꯥꯏ ꯀꯩꯅꯣꯒ ꯍꯥꯏꯌꯦ ꯂꯧ ꯅꯨꯡ ꯈꯔ ꯆꯠ ꯁꯨꯗꯅ ꯈꯣꯠꯇꯅ ꯂꯧ ꯃꯇꯝꯅ ꯋꯥꯔ꯭ꯜꯀꯞ ꯌꯦꯡꯉꯦ꯫ ꯋꯥꯔꯜ ꯀꯞ ꯌꯥꯝ ꯊꯦꯡꯕꯗꯤ ꯌꯦꯡ ꯉꯝꯗꯦ ꯍꯥꯏꯗꯤ ꯊꯕꯛ ꯆꯠꯄꯅꯤꯅꯀꯣ ꯑꯗꯣ ꯄꯨꯡ ꯇꯔꯥ ꯃꯈꯥꯏꯒꯨꯝꯕꯗꯤ ꯑꯗꯨꯝ ꯌꯦꯡꯉꯦꯕ ꯕꯥꯔꯣ ꯃꯈꯥꯏ ꯗꯩ ꯑꯅꯤ ꯃꯈꯥꯏ ꯈꯥꯏꯕꯗꯤ ꯌꯦꯡꯕ ꯀꯩꯅꯣ ꯇꯧꯗꯦꯕ ꯉꯟꯅ ꯑꯌꯨꯛ ꯉꯟꯅ ꯉꯟꯅ ꯉꯟꯂꯒꯅ ꯑꯗꯨꯝ ꯌꯦꯡꯉꯦ ꯑꯍꯤꯡ ꯊꯦꯡꯉꯗꯤ ꯌꯦꯡꯉꯝ ꯗꯦ ꯊꯕꯛ ꯆꯠꯄꯅꯤꯅ
ꯑꯆꯥ ꯑꯆꯥ ꯑꯗꯣ ꯍꯧꯖꯤꯛꯀꯥꯟꯁꯤꯕꯨ ꯇꯤꯝꯁꯤꯕꯨ ꯀꯅꯥꯅꯒꯥ ꯁꯨꯝ ꯂꯧꯕ ꯃꯥꯟꯕꯒꯤ ꯑꯁꯥ ꯂꯩꯒꯦ ꯁꯤ ꯏꯅꯥꯎꯒꯤ ꯃꯣꯠꯇ
ꯐ꯭ꯔꯥꯟꯁꯅ ꯂꯧꯗꯧ ꯃꯥꯜꯂꯦ
ꯑꯠꯁꯥ ꯑꯠꯁꯥ ꯐ꯭ꯔꯥꯟꯁꯅ ꯈꯔ ꯏꯁꯀ꯭ꯋꯥꯠꯁꯦ ꯍꯟꯗꯛ ꯈꯔ ꯐꯖꯈ꯭ꯔꯦꯕ
ꯎꯝ
ꯎꯝ ꯃꯥꯅꯤꯅꯦ ꯐꯖꯩꯅꯦ ꯑꯗꯣ ꯌꯦꯡ ꯇꯥꯔꯦ ꯉꯁꯤꯒꯤ ꯃꯦꯠꯁꯁꯤꯗ ꯑꯃꯨꯛ ꯀꯃꯥꯏꯅ ꯇꯧꯒꯦꯗ ꯃꯣꯏ ꯏꯁꯄꯦꯟꯒ ꯉꯁꯤ ꯇꯥꯕꯅꯤꯅ ꯅꯠꯇ꯭ꯔꯥ ꯍꯧꯖꯤꯛꯀꯥꯟꯁꯤꯕꯨ ꯋꯥꯔꯜ ꯀꯞ ꯀꯤꯅ ꯑꯃꯨꯛ ꯇꯣꯉꯥꯟꯅ ꯊꯝꯒꯔꯒ ꯑ ꯂꯧꯎ ꯁꯤꯡꯎꯒꯤ ꯋꯥ ꯃꯐꯝ ꯑꯗꯩꯗꯤ ꯍꯧꯖꯤꯛꯁꯤꯕꯨ ꯀꯃꯥꯏꯅ ꯇꯧꯔꯤꯒꯦ ꯏꯅꯥꯎꯍꯣꯏ ꯂꯝꯗꯝꯗꯨꯕꯨ
ꯑ ꯂꯧ ꯂꯤꯡꯒꯗꯕ ꯂꯧꯄꯨꯁꯤꯡꯅ ꯍꯥꯏꯗꯤ ꯐꯖꯅ ꯂꯤꯡꯅꯕꯅ ꯇꯧꯅꯔꯦ ꯑꯄꯨꯟꯕ ꯀꯥꯡꯕꯨ ꯍꯨꯟꯕꯒꯤꯗꯤ ꯑꯗꯨꯝ ꯉꯜꯂꯤꯉꯩꯗ ꯑꯗꯨꯝ ꯍꯨꯟꯅꯈ꯭ꯔꯦꯗ
ꯎꯝ
ꯂꯤꯡꯕꯩꯗꯤ ꯍꯧꯖꯤꯛ ꯂꯤꯡꯅꯕ ꯀꯩꯅꯣ ꯍꯥꯏꯗꯤ ꯈꯔ ꯀꯨꯠꯄ ꯃꯐꯝꯗ ꯂꯩꯕ ꯂꯧꯗꯤ ꯂꯧ ꯍꯨꯟ ꯂꯣꯏ ꯍꯨꯟꯅꯩꯌꯦꯕ ꯂꯤꯡꯅꯗꯦꯕ ꯍꯥꯏꯗꯤ ꯈꯨꯠ ꯆꯪꯉꯤꯗꯅ ꯀꯩꯒꯨꯝꯕ ꯏꯁꯤꯡ ꯏꯆꯥꯎꯒꯤ ꯆꯥꯎꯁꯜꯂꯦ ꯈꯜꯂꯣ ꯑꯗꯨꯝ ꯂꯤꯡꯉꯤꯗꯣ ꯑꯃꯨꯛ ꯍꯟꯅ ꯂꯤꯡꯅꯗꯣꯏꯅꯦꯕ ꯍꯥꯏꯗꯤ ꯂꯧ ꯂꯤꯡꯕꯁꯨ ꯄꯩꯁꯥ ꯆꯪꯉꯤꯗꯅ ꯍꯨꯟꯕꯅ ꯑꯃꯔꯣꯝꯗ ꯑꯃꯨꯛ ꯁꯠꯆꯠ ꯍꯨꯟꯖꯟꯈ꯭ꯔ ꯑꯗꯨꯝ ꯌꯥꯔꯦ ꯑꯗꯩ ꯐꯣꯠꯄ ꯑꯗꯩ ꯀꯩꯅꯣ ꯇꯧꯕꯗꯣ ꯑꯗꯨꯒꯤ ꯋꯥꯅꯦ ꯈꯨꯂꯪ ꯍꯥꯏꯗꯤ ꯏꯁꯥꯅ ꯆꯠꯂ ꯑꯗꯨꯝ ꯈꯣꯠꯆꯕ ꯑꯗꯩꯗꯤ ꯀꯩꯅꯣ ꯇꯧꯕꯁꯨ ꯌꯥꯏꯗꯅ ꯂꯤꯡꯕ ꯂꯤꯡꯉꯒꯗꯤ ꯑꯗꯨꯝ ꯃꯤ ꯃꯌꯥꯝ ꯇꯧꯔꯒ ꯑꯗꯨꯝ ꯂꯤꯡꯕꯅꯤꯅ ꯄꯩꯁꯥꯁꯨ ꯑꯗꯨꯝ ꯍꯥꯏꯗꯤ ꯂꯧꯔꯥꯛꯇ ꯄꯩꯁꯥꯗꯣ ꯃꯌꯥꯝ ꯑꯥ ꯇꯥꯟꯅꯥ ꯑꯥ ꯇꯥꯟ ꯇꯥꯔꯕꯅꯤꯅ ꯑꯗꯨ ꯏꯁꯤꯡ ꯏꯆꯥꯎ ꯆꯥꯎꯁꯠꯂꯦ ꯈꯜꯂꯣ ꯑ ꯑꯃꯨꯛ ꯂꯤꯡꯅꯗꯣꯏꯅꯦ ꯄꯩꯁꯥꯗꯣ ꯑꯃꯨꯛ ꯗꯕꯅ ꯑꯃꯨꯛ ꯆꯪꯅꯔꯦꯕ ꯑꯗꯨꯅ ꯈꯤꯇꯪ ꯏꯁꯤꯡ ꯈꯔ ꯆꯥꯎꯕ ꯃꯐꯝꯗꯗꯤ ꯂꯧꯁꯤ ꯑꯗꯨꯝ ꯍꯨꯟꯅꯩꯌꯦ
ꯎꯝ ꯑꯗꯣ ꯑꯌꯥꯝꯕꯅ ꯍꯧꯖꯤꯛꯇꯤ ꯀꯩꯅꯣ ꯇꯧꯔꯦꯗ ꯊꯥꯏꯅꯒꯤꯅ ꯑꯃꯨꯛ ꯏꯁꯤꯡ ꯃꯥꯏꯁꯤꯡꯁꯤ ꯃꯔꯥꯡ ꯀꯥꯏꯅ ꯐꯪꯕꯅꯦ ꯅꯣꯡ ꯆꯤꯡꯒꯤ ꯏꯁꯤꯡꯁꯦ ꯅꯣꯡꯁꯤ ꯌꯥꯝ ꯃꯔꯥꯡ ꯀꯥꯏꯅ ꯇꯕꯅꯦꯅ
ꯑ ꯑꯩꯈꯣꯏꯒꯤ ꯂꯧꯁꯦ ꯍꯨꯜꯂꯒ ꯂꯤꯡꯕꯅ ꯑꯣꯏꯅ ꯑꯌꯥꯝꯕ ꯆꯠꯅꯔꯝꯃꯦꯕ ꯊꯥꯏꯅꯗꯤ ꯅꯠꯇ꯭ꯔ ꯑꯩꯈꯣꯏꯅ ꯑꯉꯥꯡ ꯑꯣꯏꯔꯤꯉꯩ ꯎꯔꯛꯄꯁꯦ ꯑꯗꯨꯏ ꯑꯗꯨꯒ ꯏꯀꯥꯟ ꯀꯥꯟꯅꯗꯅ ꯈꯔ ꯂꯩꯔꯒ ꯀꯨꯝ ꯅꯨꯡ ꯐꯠꯂꯛꯇꯕꯅ ꯃꯔꯝ ꯑꯣꯏꯔꯀꯥꯟꯗ ꯂꯧꯖꯤ ꯏꯁꯤꯡꯁꯦ ꯃꯔꯥꯡ ꯀꯥꯏꯔꯛꯇꯕꯅꯦꯅ ꯂꯧꯁꯤ ꯄꯥꯝꯐꯦꯜ ꯇꯧꯕꯤ ꯍꯨꯟꯖꯤꯟꯕꯤ ꯑꯣꯏꯅ ꯇꯧꯅꯔꯦꯕ ꯑꯌꯥꯝꯕꯅ
ꯎꯝ
ꯑꯩꯈꯣꯏꯒꯤ ꯑꯗꯨꯅꯁꯨ ꯈꯔ ꯁꯝꯃꯛꯄ ꯑꯗꯩꯗꯤ ꯖꯁ ꯑꯣꯡꯂꯤ ꯀꯩꯅꯣꯗꯣ ꯑꯩꯈꯣꯏꯒꯤ ꯄꯦꯡꯉ ꯈꯛꯇ ꯑ ꯌꯥꯕꯒꯤ ꯇꯥꯏꯞꯇ ꯑꯗꯨꯃꯥꯏꯅ ꯂꯥꯛꯅꯔꯦ ꯑꯗꯨꯅ ꯅꯠꯇ꯭ꯔꯥ ꯑꯗꯣ ꯍꯧꯖꯤꯛꯀꯥꯟꯖꯦ ꯑꯩꯈꯣꯏꯔꯣꯝꯖꯨ ꯃꯉꯥꯏ
ꯁꯤꯁꯦ
ꯀꯔꯤ ꯍꯥꯏꯇꯥꯔꯦ ꯍꯧꯖꯤꯛꯁꯤ ꯑꯌꯥꯝꯕꯅ ꯂꯣꯏ ꯑꯩꯅ ꯑꯥ ꯄꯥꯝꯐꯦꯜ ꯑꯣꯏꯅ ꯇꯧꯅꯔꯦ ꯍꯨꯟꯕꯤꯖꯦ ꯑꯦ ꯂꯤꯡꯕꯖꯤ ꯀꯌꯥ ꯆꯠꯅꯗ꯭ꯔꯦ ꯑꯗꯩꯗꯤ ꯑꯥ ꯂꯧ ꯅꯣꯡꯖꯤꯖꯨ ꯁꯦꯡꯅ ꯍꯥꯏꯔꯣꯒꯥ ꯀꯩ ꯍꯥꯏꯇꯥꯔꯦ ꯑꯩꯈꯣꯏꯒꯤ ꯈꯣꯏꯕ ꯑꯗꯩꯗꯤ ꯄꯩꯁꯥ ꯌꯥꯝ ꯆꯪꯒ꯭ꯔꯕ ꯊꯕꯛꯅꯤꯡꯗ ꯋꯥꯕ ꯂꯦꯕꯔ ꯊꯥꯗꯈ꯭ꯔꯒ ꯑꯗꯣ ꯀꯩꯒꯨꯝꯕ ꯑꯃꯨꯛ ꯂꯥꯏꯕꯛ ꯊꯤꯗꯅ ꯑꯃꯨꯛ ꯐꯧ ꯊꯣꯛꯆꯤꯜꯂꯛꯇ꯭ꯔꯗꯤ ꯃꯊꯥ ꯌꯥꯝ ꯁꯥꯕ ꯑꯩꯈꯣꯏ ꯐꯥꯔꯃꯔꯁꯤꯡꯅ ꯇꯧꯅꯔꯤꯁꯦ ꯑꯗꯨꯅꯦ ꯍꯧꯖꯤꯛ ꯑꯩꯈꯣꯏ ꯑꯋꯥꯕ ꯍꯥꯏꯕꯣ ꯍꯧꯖꯤꯛꯀꯤ ꯑꯣꯏꯅꯗꯤ ꯑꯩꯈꯣꯏꯔꯣꯝꯒꯤꯁꯨ ꯑꯗꯨꯝ ꯍꯧꯅꯔꯦ ꯑꯌꯥꯝꯕꯅ ꯂꯣꯏꯅ ꯂꯧꯕꯨꯛꯁꯤ ꯏꯁꯤꯡ ꯈꯔ ꯈꯔꯗꯤ ꯂꯩꯔ ꯂꯩꯇꯕꯕꯨꯗꯤ ꯌꯥꯎꯔꯤꯀꯣ ꯑꯗꯣ ꯈꯣꯡ ꯃꯌꯥ ꯅꯛꯄ ꯈꯔꯗꯤ ꯏꯁꯤꯡ ꯂꯣꯏ ꯂꯩꯅꯔꯦ ꯍꯥꯏꯇꯥꯔꯦ ꯁꯨꯃꯥꯏꯅ ꯇꯧꯋꯦ ꯑꯗꯨꯒ ꯐꯥꯔꯝ ꯅꯣꯡꯒꯨꯝꯕ ꯈꯣꯠꯄꯗꯤ ꯅꯪ ꯍꯣꯔꯣꯟꯗꯤ ꯂꯩꯇ꯭ꯔꯣ ꯅꯛꯇ꯭ꯔꯣ
ꯂꯩ ꯐꯥꯝ ꯅꯨꯡꯁꯦ ꯑꯩꯈꯣꯏꯒꯤꯗꯤ ꯂꯩꯇꯦ ꯑꯗꯨꯝ ꯅꯛꯅꯗꯤ ꯑꯗꯨꯝ ꯐꯥꯝ ꯑꯗꯨꯝ ꯆꯥꯎꯅ ꯑꯗꯨꯝ ꯇꯧꯅꯕ ꯖꯒꯥ ꯑꯗꯨꯝ ꯂꯩ ꯉꯥ ꯅꯨꯡ ꯊꯥꯗꯅꯔꯒ ꯑꯗꯨꯝ
ꯂꯣꯛꯇꯥꯛ ꯃꯌꯥꯒꯗꯤ ꯅꯛꯄ꯭ꯔꯣ ꯅꯣꯏꯕꯨ ꯅꯛꯇꯕ꯭ꯔꯣ
ꯂꯣꯛꯇꯥꯛ ꯃꯌꯥꯁꯤ ꯅꯛꯇꯦ ꯈꯔ ꯂꯥꯞꯄꯦ ꯂꯣꯛꯇꯥꯛꯇꯒꯤ
ꯑꯗꯣ ꯑꯩꯉꯥꯡ ꯍꯣꯏ ꯂꯝꯗꯝꯗꯨꯒꯤ ꯃꯠ ꯅꯡꯗ ꯂꯩꯔꯤꯕ ꯑꯩꯈꯣꯏꯒꯤ ꯑ ꯃꯤꯑꯣꯏꯖꯤꯡꯖꯦ ꯑꯌꯥꯝꯕꯅ ꯀꯔꯤ ꯁꯤꯟꯐꯝ ꯑꯣꯏꯅ ꯇꯧꯅꯒꯦ ꯍꯧꯖꯤꯛꯀꯥꯟꯁꯤꯕꯣ ꯅꯠꯇ꯭ꯔꯒ
ꯁꯤꯟꯐꯝꯖꯟꯕ ꯃꯇꯝ ꯃꯇꯝꯒꯤꯗꯨꯅꯤ ꯏꯌꯥꯝꯕ ꯍꯥꯏꯗꯤ ꯂꯧ ꯃꯇꯝꯗꯅ ꯂꯧꯔꯣꯝꯗ ꯀꯨꯝꯃꯦ ꯑꯗꯨꯒ ꯑꯥ ꯐꯥꯝ ꯅꯨꯡ ꯁꯦꯡꯕ ꯃꯠ ꯑꯗꯩꯗꯤ ꯀꯩꯅꯣ ꯍꯥꯏꯗꯤ ꯂꯧ ꯂꯣꯛꯄꯗꯅ ꯃꯦꯆꯤꯟ ꯅꯨꯡ ꯆꯠꯅꯔꯦꯗꯅ
ꯎꯝ
ꯑꯦ
ꯁꯦꯁꯥ
ꯑꯗꯨꯝ ꯃꯇꯝ ꯃꯇꯝꯒꯤ ꯑꯗꯨꯝ ꯁꯨꯏ ꯁꯨꯅꯩ ꯌꯥꯝ ꯀꯟꯅ ꯊꯕꯛ ꯇꯧꯕ ꯂꯩꯇꯦꯗ ꯍꯥꯏꯗꯤ ꯁꯔꯀꯥꯔꯒꯤ ꯊꯕꯛ ꯇꯧꯕ ꯄꯥꯛ ꯂꯩꯇꯦꯕ
ꯎꯝ ꯃꯥꯅꯤꯅꯦ ꯒꯣꯕꯔꯃꯦꯟꯀꯤ ꯊꯕꯛ ꯇꯧꯕ ꯍꯥꯏꯕꯖꯤ ꯍꯧꯖꯤꯛ ꯌꯥꯝ ꯇꯥꯡꯉꯦꯕ ꯃꯔꯝ ꯗꯤꯞ ꯏꯞ ꯇꯧꯔꯦꯅ ꯈꯜꯂꯣ ꯑꯌꯥꯝꯕꯅ ꯂꯣꯏꯅ ꯍꯣꯡꯒꯠꯅꯒꯤꯕ ꯏꯝꯐꯥꯜꯂꯣꯝ ꯀꯩꯅꯣꯗ ꯎꯝ ꯁꯍꯔꯗ ꯅꯠꯇ꯭ꯔꯥ ꯃꯥꯒꯤ ꯃꯥꯒꯤ ꯈꯨꯗꯣꯡ ꯆꯥꯕꯗꯣ ꯐꯪꯅꯕꯅ ꯍꯥꯏꯗꯤ ꯈꯨꯡꯒꯪꯗ ꯂꯩꯕ ꯑꯩꯖꯤ ꯑꯣꯐꯤꯁ ꯇꯥꯔꯀꯥꯟꯗ ꯀꯥꯊꯣꯛ ꯀꯥꯁꯤꯟ ꯍꯥꯏꯕ ꯑꯃꯖꯨ ꯂꯩ ꯍꯣꯏ ꯃꯣꯏꯒꯤ ꯑꯣꯐꯤꯁꯀꯤ ꯀ꯭ꯋꯥꯇꯔ ꯄꯤꯕꯖꯨ ꯌꯥꯎꯔꯤ ꯄꯤꯗꯕꯁꯨ ꯌꯥꯎꯔꯤꯀꯣ ꯑꯗꯨꯒꯤ ꯈꯜꯂꯒ ꯑꯗ ꯑꯗꯩꯗꯤ ꯒꯣꯚꯔꯃꯦꯟꯒꯤ ꯁꯦ ꯁꯝꯅ ꯑꯝꯇ ꯍꯥꯏꯔꯣ ꯑꯗꯩ ꯒꯣꯕꯔꯃꯦꯟ ꯊꯕꯛ ꯇꯧꯕ ꯉꯩꯖꯦ ꯑꯌꯥꯝꯕꯅ ꯆꯠꯅꯤꯡꯗꯕ ꯍꯧꯖꯤꯛ ꯌꯥꯎꯔꯤꯕ ꯁ꯭ꯀꯨ ꯑꯌꯥꯝꯕꯅ ꯁ꯭ꯀꯨꯜꯒꯤ ꯑꯣꯖꯥꯖꯤꯡꯖꯦ ꯄꯣꯁꯇꯤꯡ ꯇꯥꯔꯦꯅ ꯈꯜꯂꯣꯅꯦ ꯑꯇꯣꯞꯄ ꯑꯃꯗ ꯃꯣꯏ ꯀꯩꯁꯨ ꯆꯠꯇꯦꯕ ꯄꯣꯁꯇꯤꯡ ꯇꯥꯔꯤꯉꯩ ꯃꯅꯨꯡꯗꯨ ꯑ ꯑꯔꯥꯞꯄꯗ ꯆꯤꯡꯒꯨꯝꯕꯗ ꯇꯥꯔꯦꯅ ꯈꯜꯂꯣ ꯃꯤ ꯅꯦꯛꯊꯣꯛꯑꯅꯤ ꯂꯝꯗꯝꯗꯨꯒꯤ ꯑꯗꯨꯒ ꯃꯣꯏꯅ ꯃꯌꯨꯝꯗ ꯂꯩꯔꯅꯤ ꯃꯤꯗꯨꯗ ꯑꯣꯏꯅ ꯀꯥꯍꯜꯂꯒ ꯄꯩꯁꯥ ꯄꯤꯕꯒꯤ ꯊꯕꯛ ꯑꯣꯏꯅ ꯆꯠꯅꯩ ꯀꯟꯅ ꯊꯦꯡꯅꯩ ꯍꯥꯏꯇꯥꯔꯦ ꯁꯤꯁꯨ ꯃꯁꯤ ꯈ꯭ꯋꯥꯏ ꯐ ꯊꯕꯛꯅꯦ ꯑꯁꯦꯡꯕ ꯑꯩꯗꯤ ꯎꯝ ꯒꯣꯕꯔꯃꯦꯟꯒꯤ ꯒꯣꯚꯔꯃꯦꯟ ꯍꯥꯏꯕꯒꯤ ꯊꯕꯛ ꯇꯧꯅꯤꯡꯉꯒꯗꯤ ꯃꯁꯥꯅꯁꯨ ꯈꯔ ꯁꯦꯀ꯭ꯔꯤꯐꯥꯏꯁ ꯇꯧꯕ ꯇꯥꯕꯅꯤ ꯑꯉꯥꯡ ꯑꯣꯖꯥ ꯍꯥꯏꯕꯁꯤ ꯑꯉꯥꯡ ꯁꯦꯝꯅꯤꯡꯕꯒꯤ ꯑꯣꯏꯔꯛꯄ ꯍꯥꯏꯗꯤ ꯄꯩꯁꯥ ꯈꯛꯀꯤ ꯈꯜꯂꯒ ꯑꯣꯏꯔꯛꯄ ꯑꯣꯖꯥꯗꯨꯗꯤ ꯀꯥꯟꯅꯗꯦ ꯍꯥꯏꯔꯤꯕ ꯃꯁꯥꯗ ꯁꯦꯀ꯭ꯔꯤꯐꯥꯏꯁ ꯑꯃꯒ ꯑꯣꯖꯥ ꯍꯥꯏꯕꯁꯤꯗꯤ ꯂꯝꯗꯝ ꯑꯃ ꯇꯨꯡꯒꯤ ꯌꯨꯝꯕꯤꯖꯤꯡꯖꯤ ꯃꯣꯏꯅ ꯁꯦꯝꯕꯤꯒꯗꯕꯅꯦ ꯃꯣꯏꯒꯤ ꯈꯨꯠꯇ ꯂꯣꯏꯅ ꯂꯩꯔꯤꯕꯅꯦꯕ ꯑꯗꯨꯅꯤ ꯇꯧꯔꯤꯖꯦ ꯑꯗꯣ ꯈꯪꯗꯦ ꯇꯧꯔꯤꯖꯦ ꯍꯧꯖꯤꯛꯀꯥꯟꯁꯤꯕꯨ ꯏꯅꯥꯎꯔꯣꯡꯕꯒꯤ ꯕꯣꯠ ꯅꯣꯝꯗꯤ ꯀꯃꯥꯏ ꯇꯧꯔꯤ
ꯕꯣꯠꯁꯦ ꯀꯟꯈꯠꯅꯔꯛꯄ ꯃꯥꯜꯂꯦ ꯇꯞ ꯇꯞꯅ ꯕꯣꯠ ꯇꯧꯅꯦꯅ ꯑꯃ ꯍꯥꯏꯅꯕꯗꯨꯗ
ꯎꯝ
ꯎꯝ
ꯑꯣꯆꯥ
ꯎꯝ
ꯕꯣꯠ ꯅꯨꯡꯖꯩꯗ ꯃꯤ ꯀꯦꯟꯗꯤꯗꯦꯠ ꯀꯌꯥꯝ ꯊꯣꯛꯏ ꯑꯗꯩꯗꯤ ꯀꯅꯥ ꯀꯅꯥꯅ ꯑꯐꯕ ꯈ
ꯃꯉꯥꯃꯨꯛ ꯊꯣꯛꯇꯧ ꯃꯥꯜꯂꯤꯅꯦ ꯀꯦꯟꯗꯤꯗꯦꯠꯁꯦ ꯍꯤꯟꯗꯤꯁꯁꯦ ꯑꯩꯒꯤ ꯑꯣꯏꯅꯗꯤ ꯑꯁ ꯑꯩ ꯍꯥꯏꯗꯤ ꯍꯥꯟꯅꯒꯤꯁꯤꯗꯤ ꯈꯔ ꯌꯥꯗ꯭ꯔꯦ
ꯎꯝ
ꯑꯗꯨꯅ ꯑꯅꯧꯅ ꯊꯣꯛꯂꯛꯏꯁꯦ ꯈꯔ ꯐꯒꯗꯕ ꯌꯦꯡ ꯑꯃ ꯊꯥꯗꯔꯅꯤ
ꯑꯗꯨꯅꯦ ꯑꯗꯨꯅ ꯐꯩꯅꯦꯅ ꯍꯥꯏꯗꯤ ꯑꯔꯤꯕ ꯉꯩꯁꯤꯗꯤ ꯁꯤꯟꯗꯣꯛꯄ ꯃꯊꯧ ꯇꯥꯔꯦ ꯍꯥꯏꯇꯥꯔꯦ ꯂꯣꯏꯅ ꯅꯠꯇ꯭ꯔꯥ ꯃꯣꯏꯁꯦ ꯊꯕꯛ ꯇꯧꯗ꯭ꯔꯦ ꯄ꯭ꯔꯖꯥꯅ ꯄꯦꯟꯅꯗ꯭ꯔꯦ ꯎꯝ
ꯌꯥꯗ꯭ꯔꯦ ꯁꯣꯏꯔꯦ ꯈꯪꯉ ꯑꯗꯨꯗꯨꯗ ꯑꯗꯨꯝ
ꯎꯝ
ꯊꯥꯖꯕꯩ ꯑꯥ ꯈꯔ ꯂꯩꯇꯦꯕ ꯐꯠꯇꯕ ꯑꯗꯒꯤ ꯁꯣꯏꯔꯦꯅ ꯈꯪꯉꯕꯗꯨꯗꯤ ꯌꯥꯝꯅ ꯁꯤꯟꯗꯣꯛ ꯇꯥꯑꯕꯅꯤ ꯎꯄꯥꯏ ꯂꯩꯇꯦ
ꯍꯝ ꯃꯥꯅꯦ ꯉꯥꯟꯗꯦ ꯑꯗꯨꯅ ꯑꯩꯈꯣꯏꯗꯤ ꯃꯔꯨ ꯑꯣꯏꯅ ꯅꯍꯥꯁꯤꯡꯁꯤ ꯅꯍꯥ ꯑꯣꯏꯅ ꯊꯤꯕꯅ ꯐꯕ꯭ꯔꯥꯅ ꯈꯜꯂꯦ ꯍꯥꯏꯗꯤ ꯌꯡ ꯏꯅꯔꯖꯤꯦꯇꯤꯛ ꯑꯣꯏꯕꯀꯣ ꯃꯣꯏꯒꯨꯝꯕꯁꯦ ꯊꯥꯒꯠꯂꯀꯥꯟꯗ ꯑꯃꯨꯛ ꯌꯦꯡꯕ ꯑꯃ ꯆꯪꯉꯦ ꯃꯔꯝꯗꯤ ꯃꯣꯏꯅ ꯇꯧꯔꯤꯕ ꯊꯕꯛ ꯊꯧꯔꯝ ꯃꯌꯥꯝꯁꯦ ꯑꯩꯈꯣꯏ ꯍꯧꯖꯤꯛ ꯑꯔꯤꯕꯁꯤꯡ ꯃꯇꯧ ꯍꯧꯖꯤꯛ ꯏꯄꯦꯟ ꯄꯦꯟꯗ꯭ꯔꯦ ꯑꯗꯨꯅ ꯑꯩꯈꯣꯏ ꯀꯩꯅꯣ ꯇꯧꯕꯁꯤꯡꯁꯤꯅ ꯃꯣꯏꯅ ꯐꯔꯅꯤꯅ ꯈꯜꯂꯤꯦ
ꯑ ꯌꯥꯝ ꯊꯤꯅ ꯐꯩ ꯌꯥꯝ ꯊꯤꯅ ꯐꯩ ꯎꯝ ꯍꯥꯏꯗꯤ ꯑꯍꯟꯉꯤ ꯂꯣꯏꯔꯦ ꯃꯇꯝ ꯣꯏ ꯀꯔꯤ ꯍꯥꯏꯗꯤ ꯃꯣꯏ ꯄꯩꯁꯥꯒꯤ ꯈꯜꯂꯦꯕ ꯃꯣꯏꯅ ꯍꯋꯥꯏꯒꯤ ꯅꯤꯇꯤ ꯅꯤꯣꯝ ꯇꯧꯔꯦ ꯍꯧꯖꯤꯛꯇꯤ ꯃꯤ ꯆꯥꯎꯈꯠꯅꯔꯛꯑꯅꯤꯅ ꯑꯃ ꯀꯝꯄꯤꯇꯤꯇꯤꯕ ꯌꯥꯝ ꯑꯣꯏꯔꯦꯕ
ꯎꯝ
ꯍꯥꯏꯗꯤ ꯏꯁꯇꯦꯠ ꯑꯃꯒ ꯑꯃꯒ ꯀꯟꯇ꯭ꯔꯤ ꯑꯃꯒ ꯑꯃꯒ
ꯎꯝ
ꯑꯗꯣ ꯁꯤ ꯑꯣꯏꯔꯛꯄꯁꯤꯗ ꯃꯣꯏꯅ ꯄꯩꯁꯥꯒꯤ ꯈꯜ ꯂꯩꯔꯦꯕ ꯆꯥꯎꯈꯠꯄꯩ ꯀꯔꯤꯝ ꯈꯟꯗ꯭ꯔꯦꯕ ꯑꯗꯨꯅꯅꯦꯕ
ꯎꯝ
ꯑꯗꯨꯅꯥ ꯅꯍꯥꯉꯩ ꯊꯣꯛꯄꯅꯗꯤ ꯌꯥꯝ ꯊꯤꯅ ꯐꯩ ꯅꯍꯥ ꯊꯥꯗꯣꯛꯄꯅꯗꯤ
ꯎꯝ ꯃꯥꯅꯦ ꯃꯥꯅꯦ ꯌꯥꯝ ꯆꯨꯝꯒꯔꯕ ꯋꯥꯐꯝꯅꯦ ꯍꯥꯏꯗꯤ ꯍꯧꯖꯤꯛꯀꯥꯟꯁꯤꯗꯤ ꯑꯔꯤꯕꯁꯤꯡꯁꯤꯗꯤ ꯁꯦꯡꯅ ꯄꯥꯝꯗ꯭ꯔꯦ ꯑꯗꯨꯒ ꯑꯩꯈꯣꯏꯒꯤ ꯁꯦꯡꯅ ꯍꯥꯏꯔ ꯀꯥꯟꯗ ꯄꯥꯔꯇꯤ ꯌꯦꯡꯕꯒꯤ ꯃꯊꯧ ꯇꯥꯗꯦ ꯃꯤ ꯌꯦꯡꯉꯒ ꯑꯐꯕ ꯈꯟꯒꯗꯕ ꯄꯥꯔꯇꯤꯗ ꯑꯗꯨꯅꯤ ꯑꯗꯥꯅꯤ ꯍꯥꯏꯕꯒꯤ ꯗꯔꯀꯥꯔ ꯇꯥꯔꯗꯦ ꯄꯥꯔꯇꯤ ꯌꯦꯡꯉꯒ ꯕꯣꯠ ꯄꯤꯔꯛ ꯄꯤꯅꯕꯗꯒꯤꯅꯦꯕ ꯑꯩꯈꯣꯏꯅ ꯍꯧꯖꯤꯛ ꯃꯥꯡꯉꯤꯕ ꯋꯥꯔꯤꯕ ꯃꯌꯥꯝꯁꯦ ꯄ꯭ꯔꯖꯥꯅ
ꯃꯥ
ꯑꯗꯨꯒ ꯄꯥꯔꯇꯤ ꯌꯦꯡꯕꯒꯤ ꯃꯊꯧ ꯇꯥꯗꯦ ꯃꯤ ꯑꯐꯕꯗꯨ ꯈꯜꯂꯒ ꯂꯣꯏꯔꯦ ꯑꯩꯈꯣꯏꯒꯤꯗꯤ ꯑꯗꯣ ꯏꯟꯗꯤꯌꯥꯒꯤꯁꯦ ꯑꯌꯥꯝꯕꯅ ꯏꯁꯇꯦꯠꯉꯩꯁꯦ ꯑꯩꯈꯣꯏ ꯗꯦꯃꯣꯀ꯭ꯔꯦꯁꯤ ꯆꯠꯄꯅꯦꯗꯤ ꯍꯥꯏꯔꯀꯥꯟꯗ ꯑꯩꯈꯣꯏꯒꯤ ꯄ꯭ꯔꯖꯥꯁꯤꯡꯁꯤ ꯕꯣꯠ ꯃꯌꯥꯗ ꯑꯩꯈꯣꯏꯒꯤ ꯅꯝꯐꯨ ꯁꯥꯁꯨ ꯑꯩꯈꯣꯏꯒꯤ ꯑꯩꯈꯣꯏꯒꯤ ꯃꯅꯤ ꯄꯋꯥꯔ ꯑꯗꯩꯗꯤ ꯍꯣꯏ ꯀꯤꯍꯟ ꯈꯪꯍꯜꯂꯒ ꯇꯧꯔꯀꯥꯟꯗ ꯕꯣꯠ ꯊꯥꯗꯍꯟꯕꯤꯒꯤ ꯀꯜꯆꯔ ꯑꯃ ꯍꯦꯛ ꯍꯦꯛ ꯂꯩ ꯑꯗꯨꯅ ꯃꯔꯝ ꯑꯣꯏꯔꯀꯥꯟꯗ ꯑꯩꯈꯣꯏ ꯄ꯭ꯔꯖꯥꯁꯤꯡꯅ ꯑꯐꯕ ꯁꯦ ꯈꯟꯕꯗ ꯌꯥꯝꯅ ꯀꯤꯕ ꯍꯥꯏꯇꯥꯔꯦ ꯑꯗꯩꯩꯗꯤ ꯃꯤꯁꯤꯡꯁꯤ ꯕꯣꯠ ꯊꯣꯛꯍꯟꯗꯕꯤꯗ ꯃꯍꯨꯠ ꯁꯤꯜꯂꯒ ꯍꯦꯛꯇꯒꯨꯝꯕ ꯊꯥꯗꯕꯤꯔꯝꯕ ꯊꯥꯗꯍꯟꯗꯕ ꯃꯣꯏꯒꯤ ꯑꯄꯥꯝꯕ ꯀꯦꯟꯗꯤꯗꯦꯠꯇ ꯍꯦꯛ ꯅꯝꯕ ꯃꯣꯏ ꯀꯥꯡꯕꯨꯨ ꯉꯩꯅ ꯇꯧꯔꯤꯁꯦ ꯃꯁꯤ ꯁꯦꯡꯅ ꯍꯥꯏꯔꯒ ꯌꯥꯝ ꯐꯠꯇꯕ ꯊꯕꯛꯅꯤ ꯍꯥꯏꯇꯥꯔꯦ ꯃꯁꯤ
ꯃꯥꯅꯦ ꯃꯥꯅꯦ ꯑꯁ ꯇꯧꯍꯩꯕ ꯊꯕꯛ ꯅꯠꯇꯦ ꯑꯗꯨ ꯑꯁ ꯈꯪꯗꯦꯗꯥ ꯀꯃꯥꯏꯅ ꯇꯧꯕꯅꯣ ꯍꯧꯖꯤꯛꯀꯥꯟꯁꯦ ꯍꯣꯔ ꯊꯥꯏꯅꯒꯤ ꯅꯤꯡꯊꯧ ꯄꯥꯟꯕꯗꯨꯅ ꯌꯥꯝ ꯊꯤꯅ ꯐꯔꯦꯅ ꯑꯃꯨꯛ ꯈꯟꯕ ꯇꯥꯟꯖꯥꯃꯨꯛ ꯂꯥꯛꯏꯌꯦ ꯗꯦꯃꯣꯀ꯭ꯔꯦꯁꯤ ꯗꯒꯤ
ꯃꯥꯅꯤ ꯑꯗꯨꯁꯨ ꯑꯃꯔꯣꯝꯗ ꯑꯗꯨꯃꯥꯏꯅ
ꯍꯥꯏꯗꯤ ꯔꯤꯛꯁ ꯂꯧꯔꯒ ꯑꯐꯥ ꯑꯐ ꯑꯐꯕꯅ ꯄꯟꯒꯦꯗꯤ ꯑꯗꯨꯝ ꯐꯗꯣꯏꯅꯦꯕ ꯐꯠꯇꯕꯅ ꯄꯥꯜꯂꯗꯤ ꯑꯗꯨꯝ ꯋꯥꯗꯣꯏꯅꯦꯕ ꯔꯤꯛꯁ ꯂꯧꯔꯒ ꯑꯗꯨꯃꯥꯏꯅ ꯄꯥꯟꯕꯅ ꯐꯔꯦ ꯀꯥꯏꯅ ꯈꯜꯂꯛꯄ ꯑꯃꯨꯛ ꯑꯃꯨꯛꯁꯨ ꯌꯥꯎꯋꯦꯕ ꯁꯤꯒꯤ ꯁꯤꯁꯇꯦꯝꯁꯤ ꯑꯩꯈꯣꯏꯅ
ꯎꯝ
ꯌꯦꯡꯉꯨꯔꯒꯗꯤ ꯑꯗꯣ ꯗꯦꯃꯣꯀ꯭ꯔꯦꯁꯤꯁꯦ ꯑꯩꯈꯣꯏꯅ ꯌꯥꯝ ꯍꯥꯏꯗꯤ ꯄ꯭ꯔꯖꯥꯅꯁꯨ ꯑꯌꯥꯝꯕ ꯁꯣꯏꯕꯅꯤꯗ ꯃꯁꯤ ꯑꯩꯈꯣꯏꯅ ꯍꯩꯖꯁ ꯍꯥꯏꯗꯤ ꯒ꯭ꯌꯥꯟ ꯂꯧꯁꯤꯡ ꯑꯗꯒꯤ ꯀꯩꯅꯣ ꯇꯧ ꯁꯤꯡꯖꯔꯗꯤ ꯑꯗꯨꯝ ꯌꯥꯝ ꯐꯖꯅ ꯑꯗꯨꯝ ꯁꯤꯖꯤꯟꯅꯕ ꯌꯥꯕ ꯄꯣꯠꯅꯦꯕ